ꯇꯥꯏꯔꯏ
ꯀꯩꯁꯨ ꯋꯥꯌꯦꯡꯖꯏꯅꯣ ꯚꯥꯏ
ꯁꯤꯃꯥ ꯊꯧꯔꯛꯑꯣ ꯁꯤꯃꯥ ꯅꯨꯡꯉꯥꯏꯕ ꯑꯃ
ꯀꯩꯁꯤ ꯋꯥ ꯌꯦꯡꯁꯅ ꯋꯥꯗꯣ
ꯃꯣꯏ ꯋꯥꯔꯤ ꯇꯥꯗ꯭ꯔꯖꯨ ꯌꯥꯏꯅ ꯑꯗꯨꯝ ꯊꯝꯃꯣ ꯀꯩꯅꯣ ꯁꯨꯃꯥꯏ ꯋꯥꯔꯤ ꯁꯥꯟꯅꯩ ꯇꯥꯗꯕ꯭ꯔꯣ
ꯅꯪ ꯅꯝꯕꯔ ꯑꯇꯣꯞꯄ ꯌꯥꯎꯗꯔꯥ ꯑꯗꯨꯗ ꯌꯥꯔꯦ ꯑꯗꯨꯗꯤ ꯑꯇꯣꯞꯄꯗ ꯑꯗꯨꯝ ꯊꯧꯔꯁꯦꯑꯗꯨ ꯂꯣꯏꯁꯤꯜ ꯃꯤ ꯅꯁꯥꯔꯣꯀꯣꯋꯥꯔꯤ ꯁꯥꯎ ꯅꯪ ꯀꯣꯜ ꯋꯥꯔꯤ ꯁꯥꯟꯔꯣ ꯅꯪꯁꯤꯗ ꯍꯥꯗ ꯇꯧꯅꯕ ꯑꯩ ꯐꯣꯟꯁꯤꯗꯗꯣ ꯂꯣꯏꯁꯜꯂꯝꯃꯣ ꯍꯥꯏꯕ ꯇꯥꯛꯇꯣ ꯅꯪ ꯈꯪꯅꯕꯃꯤꯔꯕ ꯀꯣꯜꯇꯧꯁꯤꯒ꯭ꯔꯣ ꯌꯥꯔꯦ ꯑꯩ ꯃꯤ ꯌꯥꯝ ꯄꯥꯛ ꯂꯩꯇꯦ ꯁꯤ ꯂꯩ ꯚꯥꯏ ꯑꯩ ꯌꯥꯎꯗꯦ ꯁꯤ ꯔꯤꯖꯣꯔꯠꯁꯦ ꯅꯨꯡꯉꯥꯏꯕꯅꯦ ꯍꯣꯇꯦꯜ ꯃꯦꯅꯦꯖꯤꯡꯒ ꯆꯞ ꯃꯥꯟꯅꯩ ꯁꯤ ꯋꯥꯔꯤꯁꯦ ꯑꯩ ꯌꯦꯡ ꯀꯩꯅꯣꯅꯦ ꯁꯦꯔꯤꯁ ꯑꯦꯄꯤꯁꯣꯠ ꯊꯤ ꯁꯥꯡꯉꯦ ꯑꯦꯄꯤꯁꯣꯠ ꯁꯨꯠꯇ ꯁꯥꯡꯉꯦ ꯕꯨꯠꯀꯤꯅꯗꯦ ꯄꯦꯗ꯭ꯔꯣꯗꯨꯔꯣ ꯑꯦ ꯄ꯭ꯔꯤꯇꯝ ꯑꯦꯟ ꯄ꯭ꯔꯤꯗꯣ ꯍꯦꯛꯀꯔꯒꯤꯗꯣ
ꯅꯠꯇꯦ ꯅꯨꯄꯤ ꯍꯧꯖꯤꯛꯀꯤ ꯍꯧꯖꯤꯛꯀꯤ ꯅꯨꯄꯤꯗꯨꯅ ꯃꯥꯟꯅꯕꯣ ꯅꯨꯄꯤ ꯑꯃ ꯀꯨꯝꯕ ꯇꯥꯃꯤꯜꯒꯤ ꯑꯦꯜꯅ ꯍꯧꯕ ꯂꯣꯗꯥꯥ ꯍꯥꯏꯕ꯭ꯔꯥ ꯂꯣꯒ
ꯀꯩ ꯁꯤꯃꯥ ꯌꯦꯡꯁꯤꯒꯦ
ꯂꯣꯒꯥ ꯍꯥꯏꯕ꯭ꯔꯥ ꯀꯩꯅꯣ ꯊꯥꯔꯛꯑꯣꯅꯦ
ꯑꯣ ꯄꯣꯛꯀꯤ ꯃꯣꯟꯖꯦ ꯌꯦꯡꯒꯦ ꯇꯧꯔꯦ ꯃꯊꯣꯡ ꯃꯔꯔꯝ ꯈꯪꯗꯗꯅ ꯁꯤꯃꯅ ꯅꯝꯕꯔ ꯋꯥꯟꯗ ꯑꯗ ꯂꯩꯌꯣ ꯍꯧꯖꯤꯛꯀꯤ ꯔꯤꯖꯣꯔꯠꯇꯣ ꯅꯨꯡꯉꯥꯏ ꯍꯥꯏ ꯑꯗꯨꯝ ꯂꯣꯏꯁꯟꯒꯦ ꯇꯧꯕ
ꯀꯩꯅꯣꯒꯗꯃꯣ
ꯍꯥ
ꯉꯁꯛ ꯉꯔꯥꯡ ꯅꯍꯥꯎ ꯊꯦꯡꯅꯈꯤꯅꯦ ꯂꯣꯙꯥ ꯍꯥꯕ꯭ꯔꯥ ꯂꯣꯒꯥ ꯑꯦꯜ ꯑꯦꯜ ꯅꯗꯤ ꯍꯧꯕꯅꯦ ꯍꯣꯏ
ꯍꯤꯟꯗꯤ ꯙꯨꯔꯟꯗꯔ
ꯇꯥꯃꯤꯜꯒꯤꯗꯤ ꯑꯣꯏꯗꯣꯏꯅꯦ ꯍꯤꯟꯗꯤꯒꯤ ꯑꯣꯏꯗꯣꯏꯔꯥ ꯇꯥꯃꯤꯜꯒꯤ ꯑꯣꯏꯗꯣꯏꯔꯥ
ꯃ ꯁꯣꯆꯅ ꯍꯥꯏꯔ ꯁꯣꯆꯗꯅ ꯐꯪ ꯑꯗꯨ ꯅꯠꯇꯕꯤꯗ ꯑꯃ ꯏꯪꯂꯤꯁ ꯐꯤꯂꯝꯒꯤꯁꯨ ꯂꯩꯌꯦꯕ ꯈꯪꯕ꯭ꯔꯥ ꯕꯤꯌꯔꯅ ꯗ ꯕꯤꯌꯔꯅ
ꯆꯞ ꯃꯅꯕ꯭ꯔꯥ ꯋꯥꯔꯤ
ꯋꯥꯔꯤ ꯃꯥꯅꯗꯦ
ꯑꯗꯨ
ꯀꯔꯤꯅꯣꯑꯩꯒꯤ ꯅꯪ ꯃꯤꯝꯗꯒꯗꯤ ꯊꯣꯛꯄꯅꯦ ꯅꯪ ꯃꯁꯛꯇꯣ ꯎꯔꯒꯗꯤ ꯈꯪꯅꯤ ꯌꯦꯡꯉꯣ ꯍꯩꯕꯅꯦꯕ ꯑꯗꯨꯏ ꯕꯤꯌꯔ ꯗꯣ
ꯌꯦꯜꯅ ꯍꯧꯕꯗꯣ ꯌꯦꯡꯉꯣꯅꯦ
ꯍꯥꯥ
ꯂꯣꯊꯥ ꯂꯣꯀꯥ ꯒꯦꯣꯟ ꯊ꯭ꯔꯣꯟ ꯆꯀꯗꯅꯕꯅꯥꯅꯦ ꯄꯚꯥꯏ ꯒꯦꯕꯣꯟ ꯊ꯭ꯔꯣꯟꯁꯤꯅꯦ ꯗꯥꯏꯂꯣꯛ ꯃꯆꯥ ꯃꯆꯥꯁꯤ ꯊꯤ ꯐꯖꯕꯅ ꯅꯪ ꯍꯥꯏꯌꯦꯕ
ꯁꯤꯖꯦ ꯈꯪꯗ꯭ꯔꯣꯅꯪ ꯗꯥ ꯕꯤꯌꯔ ꯁꯦ ꯈꯪꯗ꯭ꯔꯣ
ꯍ
ꯔꯔꯣꯁꯦ ꯋꯥꯔꯤ ꯈꯥꯡꯗꯣꯏꯅꯦ ꯌꯦꯡꯗꯣꯏ ꯅꯍꯥꯨꯛ ꯍꯥꯄꯝꯕꯗꯣ ꯃꯇꯦꯛ ꯃꯇꯦꯛ ꯌꯦꯡꯉꯝꯃꯦ ꯑꯩ ꯆꯥꯛ ꯆ ꯍꯉꯣ ꯄꯥꯗꯈꯣꯏ ꯌꯦꯡꯉꯣ
ꯀ꯭ꯋꯥꯂꯤꯇꯤ ꯐꯖꯩ
ꯅꯨꯡꯉꯕꯅꯦ ꯁꯤꯅ ꯄꯥꯏ ꯁꯪꯗꯣꯑꯣ
ꯈꯣꯡꯗꯌꯣ
ꯃꯤꯡꯗꯒ ꯊꯤ ꯊꯣꯛꯣꯛꯄꯅꯦꯕ ꯑ ꯁꯦꯐ ꯀꯣꯔꯠ ꯁꯦꯐ ꯀꯣꯔꯠ ꯀꯩꯀꯥ ꯂꯩ ꯇꯧꯋꯦꯕ ꯇꯤ ꯁꯥꯔꯠ ꯑꯝꯇ ꯂꯤꯠꯂꯒ ꯀꯩꯅꯣꯒꯤ ꯑꯦꯄ꯭ꯔꯤꯜ ꯑꯦꯄ꯭ꯔꯤꯜ ꯐꯥꯗꯧꯋꯦꯗꯣ ꯃꯥꯅꯦ ꯁꯤ ꯄꯥꯜ ꯁꯤ ꯁꯤ ꯦꯇꯤꯡꯗꯤ ꯐꯖꯕꯕꯅꯦꯕ ꯁꯤꯄꯥ ꯈꯪꯕ꯭ꯔꯣꯅ ꯁꯤꯨꯝꯕ ꯁꯤꯁꯦ ꯈꯪ ꯁꯤꯗꯤꯦ ꯃꯤꯟꯗ ꯂꯣꯏꯊꯂꯛꯄꯣ ꯈꯪꯕ꯭ꯔꯥ ꯑꯦ ꯐꯔ ꯅꯝ ꯂꯤꯠꯂꯒ ꯁꯤ ꯅꯨꯡꯉꯥꯏꯔ ꯅꯨꯡꯉꯥꯏꯅꯤ ꯑꯩ ꯌꯦꯡꯗꯦ ꯇꯧꯔꯅꯤ ꯁꯤꯗꯛꯇ ꯁꯤꯖꯟ ꯃꯉꯥꯅꯦꯕ ꯂꯩꯁꯦ ꯔꯣꯗꯥ ꯂꯣꯔ ꯅꯠꯇ꯭ꯔꯣꯕ ꯎꯝ
ꯂꯣꯗꯥꯥ
ꯌꯥꯝꯗ ꯋꯥꯗꯦ
ꯅꯣꯀꯤꯍ ꯂꯣꯈꯥ ꯀꯍꯦ ꯂꯣꯈꯥ ꯑꯦꯂꯣ ꯀꯍꯦ ꯑꯣ ꯑꯁꯤꯂ ꯑꯁꯤꯂꯦꯅ ꯄꯤꯌꯥꯉ ꯑꯣ ꯃꯥꯟꯅꯅ ꯂꯥ ꯑꯗꯨꯔ ꯑꯣꯏ
ꯍꯌꯦꯡꯉ ꯑꯃ ꯋꯥꯔꯤꯁ
ꯌꯦ ꯏꯒꯕ ꯀꯗꯣ
ꯖꯣꯛ ꯊꯥꯗꯧ ꯃꯥꯜꯂꯦ
ꯀꯩꯅꯣ ꯑꯥꯏ ꯑꯦꯝ ꯗꯤ ꯕꯤ ꯔꯦꯇꯤꯡ ꯌꯧꯔꯥ
ꯑ ꯍꯣꯏꯅꯤꯃ
ꯑ ꯁꯤꯃꯁꯤꯦ ꯐꯖꯕꯅꯠꯇ ꯌꯦꯅꯤꯡꯉꯤꯅ ꯑꯩꯠ ꯄꯣꯏꯟ ꯐꯣꯔꯅꯦꯕ ꯔꯦꯇꯤꯡꯅꯤ
ꯎꯝ ꯍꯣꯏꯗꯅꯣ ꯍꯅ
ꯊ꯭ꯔꯤꯂꯔ ꯊ꯭ꯔꯤꯂꯔ ꯑꯣꯏꯗꯣꯏꯅꯦ ꯄꯠꯁꯦ
ꯎꯝ ꯎ ꯎꯝ ꯎꯝ ꯍꯤꯂꯔꯅꯦ ꯀꯩ ꯀꯩꯩꯅꯣ ꯑꯩꯣꯏ ꯌꯥ ꯃꯜꯋꯥ ꯃꯊꯪ ꯃꯊꯪ ꯀꯣꯜ ꯇꯧꯔꯛꯀꯦ ꯅ ꯑꯝꯇ ꯍꯥꯏꯌꯨꯣ ꯅꯪ ꯃꯤꯁꯤꯡꯗꯨꯗ ꯀꯣꯜ ꯃꯔꯤꯃꯇ ꯉꯥꯏꯔꯝꯃꯅꯤ
ꯁꯤꯗ ꯑꯗꯨꯝ ꯇꯧꯔ ꯂꯣꯏꯁꯟꯅꯤꯡ ꯌꯥꯔꯦ ꯀꯩꯅꯣ
ꯊ ꯊꯅ ꯀꯥꯏꯗ ꯑꯣ ꯅꯃꯤꯂ
ꯁ꯭ꯔꯦꯠ ꯑꯦꯒꯦꯟꯁ ꯗ ꯏꯟꯇꯦꯟꯁ ꯗ꯭ꯔꯣꯕꯦꯛ ꯑꯣꯐ ꯕꯦꯍꯥꯔꯗ
ꯀꯩꯏꯝ ꯅꯠꯇꯦ ꯒꯦꯠ ꯑꯥꯎꯠ ꯑꯣꯐ ꯗꯥ ꯏꯃꯤꯗꯦꯠꯂꯤ ꯏꯪꯂꯤꯁꯇꯤ ꯋꯥꯔꯤ ꯁꯥꯟꯅ ꯌꯥꯗꯕ꯭ꯔꯥ ꯁꯦ ꯏꯪꯂꯤꯁꯇꯤ ꯋꯥꯔꯤ ꯁꯥꯟꯅ ꯌꯥꯗꯕ꯭ꯔꯥꯕ ꯍꯥꯏꯗꯤ ꯖꯄꯥꯟ ꯃꯆꯥꯒ ꯌꯥꯎꯁꯟꯗꯣꯏꯅꯤ
ꯖꯄꯥꯟ ꯑꯣꯖꯥ ꯅꯩꯗ꯭ꯔꯣ
ꯕꯦꯛꯇꯝ ꯀꯧꯋꯦ ꯑꯁꯤ ꯅꯣꯡꯃꯩꯁꯦ ꯑꯁꯤ ꯅꯣꯡꯃꯩꯖꯦ
ꯏꯁ ꯃꯦꯛꯅꯝ ꯁꯥꯊꯤ ꯉꯣ ꯅꯣꯡꯃꯩꯗꯗꯤ
ꯂꯧꯁꯤꯟꯕ ꯉꯝꯗꯕ ꯑꯩ ꯀꯩꯅꯣꯗꯣ ꯑꯝ ꯁꯥꯍꯟꯅꯤꯡꯕꯅꯦ ꯔꯦꯁꯤꯗꯦꯟ ꯏꯕꯤꯜ ꯔꯤꯃꯦꯛꯇꯣ
ꯒꯦꯝꯅ ꯃꯌꯥꯝꯊꯣꯛꯑꯗꯥꯅꯖ ꯏꯁ ꯄꯦꯁ ꯄ ꯌꯥꯝ ꯄꯥꯝꯃꯦꯣ ꯇꯧ ꯇꯧꯔꯤ ꯂꯩ ꯌꯥꯏ ꯑꯣ ꯄꯁꯋꯥꯏ
ꯑꯥ ꯃꯅ ꯆꯜꯂ ꯊ ꯃꯒ ꯁꯨꯝ ꯋꯤꯛꯀꯦꯟꯗ ꯁꯤꯤꯜ ꯑꯣꯏꯅ ꯁꯥꯟꯅꯕ ꯍꯥ ꯅꯉꯥꯗ ꯅꯨꯡꯗꯥ ꯐꯝꯕ ꯏꯁꯇꯣꯔꯤꯒꯨꯝꯕꯒ ꯐꯃꯒ ꯕꯤꯔꯝ ꯊ ꯑ ꯊꯅ ꯂꯩꯦ ꯊꯉꯉ
ꯑꯩ ꯍꯥꯏꯅꯤꯡꯉꯤ ꯅꯪ ꯀꯦ ꯅꯣꯡꯗ ꯇꯧꯍꯧꯔꯁꯤꯁꯦ ꯄꯩꯁꯥ ꯇꯥꯅ ꯍꯧꯔꯤꯁꯦ
ꯍꯁ ꯑꯗꯨꯉ ꯍꯥꯏꯅꯤꯦ ꯑꯩ ꯋꯥꯔꯤ ꯃꯌꯥꯝ ꯑꯃ ꯆꯥꯔꯤꯕꯔꯨꯔꯁꯨꯕꯣ
ꯑꯣꯏ ꯀ꯭ꯔꯥꯏꯝꯒꯤ ꯑꯣꯏꯗꯣꯏꯅꯦꯕ ꯀ꯭ꯔꯥꯏꯝ ꯊ꯭ꯔꯤꯜꯂꯔ ꯀ꯭ꯔꯥꯏꯝ ꯍꯣꯏ ꯃꯤꯁꯇꯤꯔꯤꯌꯁ ꯀ꯭ꯔꯥꯏꯝꯒꯤ ꯑꯣꯏꯗꯣꯏꯅꯦ ꯍꯣꯜ
ꯃꯤ ꯑꯁꯦꯡꯕ ꯑꯣꯏꯗꯣꯏꯔꯥ ꯂꯧꯁꯤꯟꯕ ꯉꯝꯗꯕ ꯂꯧꯁꯤꯟꯕ ꯉꯝꯗꯕ ꯃꯔꯣꯟꯖꯦ ꯀꯩꯅꯣ ꯂꯤꯞꯁꯤꯡꯁꯦ ꯃꯥꯟꯅꯗ꯭ꯔꯦꯅꯦ
ꯑꯣꯏꯅꯦ
ꯑꯣꯄ ꯇꯣ ꯒꯤ ꯑꯁ ꯕꯤꯇ꯭ꯔꯦ ꯇꯧꯔꯝꯃꯅꯦꯅꯥ
ꯋꯥ ꯌꯥꯝ ꯋꯥꯡꯉꯣ ꯍꯥꯏꯕꯅꯦ
ꯑꯗꯨ ꯋꯥ ꯉꯥꯡꯗꯕꯤ ꯐꯅꯌꯥꯝ ꯌꯥꯎꯍꯧꯔꯤ ꯏꯕꯨꯡꯉꯣ ꯃꯔꯛ ꯃꯔꯛꯇ
ꯋꯥ ꯉꯥꯡꯉꯤꯒꯩ ꯄꯩꯁꯥ ꯍꯦꯟꯕꯅꯦ
ꯃꯊꯟꯗ ꯌꯨ ꯇꯌꯨꯕꯀꯤ ꯑꯣꯗꯤꯌꯣ ꯑꯃ ꯊꯥꯖꯤꯟꯕꯗꯤ ꯌꯥꯗꯕ꯭ꯔꯣ ꯅꯦ ꯑꯗꯨꯗꯤ ꯌꯥꯝ ꯊꯤ ꯂꯥꯏꯗ꯭ꯔꯣ ꯚꯥꯏ
ꯂꯧꯁꯤꯟꯕ ꯉꯝꯗꯕ
ꯌꯦ ꯃꯣꯏ ꯕꯥꯗꯥ ꯀꯣꯜ ꯇꯧꯁꯜꯂꯒ ꯃꯥꯔꯛꯅ ꯌꯨ ꯇꯨꯞ ꯀꯤ ꯑꯣꯗꯤꯌꯣ ꯑꯃ ꯊꯥꯗꯣꯛꯑ ꯂꯩꯔꯗꯤ ꯂꯣꯏ ꯐꯠꯇ꯭ꯔꯣ
ꯁꯤ ꯅꯨꯄꯤꯖꯦ ꯃꯁꯛ ꯐꯖꯕꯅꯦ ꯌꯦꯡꯉꯣ
ꯂꯧꯁꯤꯟꯕ ꯉꯝꯗꯕ ꯏꯟ ꯑꯣꯐ ꯗꯥ ꯅꯥꯏꯠ
ꯆꯥꯠ ꯖꯤ ꯄꯤ ꯇꯤꯗ ꯁꯦꯝ ꯄꯥꯁꯄꯣꯔꯠꯇꯨꯅꯤ ꯀꯥ ꯀꯥꯏꯗ
ꯎꯝ ꯍꯌꯦꯡ ꯈꯦꯆꯤ ꯆꯥ ꯆꯠꯂꯨꯖꯤꯅꯦ ꯑꯗꯨꯗꯤ
ꯆꯠꯂꯨꯖꯤ ꯆꯠꯁ
ꯈꯦꯆꯤꯗꯣ ꯂꯧꯔꯒ ꯀꯥꯏꯗꯩꯅꯣꯃ ꯌꯦꯟ ꯑꯉꯧꯕꯔꯥ ꯀꯩꯅꯣ ꯂꯨꯄꯥ ꯆꯥꯝꯃꯒꯤ ꯑꯃꯒ ꯂꯧꯔꯒ ꯆꯥ ꯌꯥꯏꯅ ꯅꯥꯟꯅ ꯑꯥ ꯑꯥ ꯑꯥ ꯑꯥ
ꯈꯪꯗꯦ ꯉꯣ ꯕꯥꯃꯣꯟꯅ ꯇꯧꯕ ꯈꯦꯆꯤꯖꯤꯅ ꯃꯍꯥꯎ ꯑꯃ ꯊꯣꯛꯑꯦꯉꯣ
ꯑꯈꯣꯏ ꯃꯥꯅ ꯇꯧꯕ ꯍꯩꯕꯅꯦ ꯍꯥꯎꯕꯅꯦ ꯑꯈꯣꯏ ꯃꯥꯅ ꯇꯧꯕ
ꯅꯠꯇꯦ ꯈꯦꯠꯅꯩ ꯃꯍꯥꯎ ꯈꯦꯠꯅꯩꯑꯕ ꯕꯥꯃꯣꯟꯒ ꯇꯧꯔꯛꯑꯁꯤ
ꯑꯈꯣꯏ ꯃꯥꯅ ꯇꯧꯕꯗꯣ ꯍꯥꯎꯋꯦꯕ ꯇꯧꯔꯀꯥꯟꯗ ꯑꯩ ꯀꯧꯔꯛꯀꯦꯅꯦ
ꯍꯣꯏ ꯅꯪꯏ ꯃꯥ ꯆꯒꯦꯝꯄꯣꯝꯕꯁꯨ ꯍꯥꯎꯋꯦ
ꯑꯩ ꯍꯁꯦꯅꯤ ꯌꯥꯝ ꯃꯅꯤꯅꯦ ꯇꯧꯣꯔꯦꯗ ꯍꯩꯕꯅꯦꯕ ꯉꯥꯛꯍꯣꯡꯕ ꯆꯞ ꯃꯥꯟꯅꯩ ꯆꯒꯦꯝꯣꯝꯕ ꯆꯒꯦꯝ ꯄꯣꯝꯕꯗꯨ ꯑꯗꯨ ꯑꯣꯛꯇꯣꯞꯆꯤꯜꯂꯣꯏꯔꯦꯕ ꯑꯩꯅ ꯍꯥꯏ
ꯈꯦꯅꯩ ꯆꯒꯦꯝ ꯑꯣꯛ ꯆꯒꯦꯝ ꯄꯣꯝꯝꯕꯒ ꯑꯣꯛ ꯆꯒꯦꯝ ꯄꯣꯝꯕꯗ ꯑꯣꯛ ꯍꯥꯞꯄꯒ ꯑꯣꯛ ꯊꯣꯡꯕꯗ ꯆꯒꯦꯝ ꯍꯋꯥꯏꯖꯥꯔ ꯍꯥꯞꯄꯒ ꯈꯤꯠꯅꯩꯉ ꯃꯥꯅꯦ ꯃꯥꯅꯦ
ꯗꯤꯁ ꯑꯃꯅꯦꯕꯚ ꯆꯒꯦꯝ ꯄꯣꯕꯗ ꯑꯣꯛ ꯆꯒꯦꯝ ꯄꯣꯕ ꯍꯥꯏꯕꯅꯦꯕ ꯀꯩꯝ ꯍꯥꯞꯇꯗꯤ ꯑꯣꯛꯇꯨꯗ ꯍꯥꯞꯆꯤꯟꯗꯨꯅ ꯑꯗꯨꯝ ꯇꯧ ꯇꯧꯁꯦ ꯇꯧꯁꯦ ꯍꯥꯏꯕꯅ ꯀꯃꯥꯏꯅ ꯃꯥ ꯑꯣꯛ ꯆꯥꯔꯅꯦ ꯄꯥꯏ ꯌꯥꯁꯦ ꯑꯣꯛꯁꯤꯦ ꯑꯥ ꯇꯧꯗꯤ ꯇꯧꯍꯟꯒꯅꯤꯕ ꯑꯗꯩ ꯍꯥꯏꯔ ꯑꯣꯛꯇꯨꯝ ꯎꯕ ꯑꯣꯛ ꯆꯒꯦꯝ ꯄꯣꯝꯕ ꯍꯥꯏꯔꯤ ꯑꯗꯨ ꯈꯤꯇꯪ ꯀꯩꯅꯣꯗꯤ ꯌꯥꯗꯦ ꯑꯗꯨꯝ ꯊꯥꯗꯣꯛꯑ ꯊꯝꯕꯗꯤ ꯌꯥꯗꯦ ꯈꯤꯇꯪ ꯃꯤꯠ ꯌꯦꯡꯕ ꯑꯝꯗꯤ ꯆꯪꯉꯦꯕ ꯄꯣꯠꯇꯣ ꯇꯠꯈ꯭ꯔꯕ
ꯁꯨꯗꯣꯏꯔꯣ
ꯂꯧꯁꯤꯟꯕ ꯉꯝꯗꯕ ꯂꯧꯁꯤꯟꯕ ꯉꯝꯗꯕ ꯂꯧꯁꯤꯟꯕ ꯉꯝꯗꯕ
ꯑꯗꯨꯝ ꯌꯦꯡ ꯅꯨꯡꯉꯥꯏꯔꯁꯤ ꯏꯆ ꯅꯨꯄꯤꯁ ꯁꯃꯥ ꯑꯃ ꯂꯩꯕꯅꯤꯅꯦ ꯃꯃꯤꯡ ꯀꯥꯎꯔꯦ ꯑꯉꯥꯡ ꯑꯣꯏꯔꯤꯉꯩꯗ ꯇꯧꯔꯒ ꯃꯥꯏ ꯃꯥꯏ ꯅꯨꯄꯥꯗꯣ ꯃꯥ ꯕꯣꯏ ꯐ꯭ꯔꯦꯟ ꯍꯥꯏꯒꯗ꯭ꯔꯥ ꯀꯥꯏꯅꯈꯤꯕ ꯑꯉꯥꯡ ꯑꯣꯏꯔꯤꯉꯩꯗ
ꯍꯣꯏ ꯐꯣꯏ ꯃꯣꯏꯗꯤ ꯆꯤꯡꯂꯤꯁꯦ ꯀꯥꯏ ꯐꯪꯅꯦ ꯁꯤꯈꯤꯗꯕꯨꯅ ꯊꯝꯕꯗꯤ ꯉꯅꯤꯅꯦ ꯁꯤꯗ ꯊꯝꯃꯒ ꯑꯩꯈꯣꯏꯕꯥꯎꯁꯨ ꯂꯥꯛꯀꯅꯤ ꯑꯩꯈꯣꯏꯕꯧꯒ ꯀꯥꯎꯕꯤꯒ ꯅꯋꯥ ꯑ ꯌꯥꯝ ꯆꯪꯀꯅꯤ ꯑꯦ ꯇꯤꯚꯁꯤꯝ ꯊꯝꯃꯒꯣꯏ ꯅꯠꯇ꯭ꯔꯁꯨ ꯇꯦꯕꯜ ꯑꯃ ꯂꯩꯕꯅꯦ ꯑꯁꯤ ꯑꯩꯈꯣꯏꯅ ꯑꯁꯤꯗ ꯑꯩꯈꯣꯏꯅ ꯄꯣꯠꯆꯩ ꯁꯦꯝꯕ ꯇꯦꯕꯜꯗꯣ ꯑꯗꯨ ꯑꯗꯨꯝ ꯆꯤꯡꯁꯤꯜꯂꯒ ꯑꯩ ꯑꯗꯨꯝ ꯊꯝꯃꯒ ꯌꯦꯡꯉꯦꯕ ꯑꯗꯨ ꯆꯤꯡꯁꯤꯜꯂ ꯊꯝꯃꯒ
ꯁ꯭ꯋꯥꯏ ꯑꯄꯒꯌꯥꯅꯤ ꯑꯁꯤꯅ ꯅꯛꯁꯟꯒꯦꯅ ꯎꯝ ꯇ ꯇꯧꯔꯅꯪꯗ ꯑꯗꯨ ꯁꯤꯗ ꯐꯛ ꯊꯥꯏ ꯂꯥꯞꯇ꯭ꯔꯣ ꯁꯤꯦ
ꯇ꯭ꯔꯥꯏꯒꯔ ꯆꯠꯊ ꯊꯝꯃꯦꯗꯁꯦ
ꯃꯈꯥꯗ ꯃꯣꯏ ꯐꯝꯕꯗꯨ ꯋꯥꯗ ꯁꯤꯠ ꯅꯠꯇ꯭ꯔꯁꯨ ꯁꯤꯗ ꯊꯝꯃꯒ ꯌꯦꯡ ꯁꯤ ꯌꯥꯝ ꯋꯥꯡꯉꯤꯉꯗ ꯑꯃꯗ ꯑꯗꯨꯝ ꯈꯤꯇꯪ ꯅꯦꯝꯕ ꯆ ꯆꯥꯕꯃꯦꯕ ꯑꯃꯗ ꯁꯤ ꯑꯩ ꯃꯥꯥꯏꯗ ꯑꯩ ꯌꯦꯨꯝ ꯋꯥ ꯂꯩ ꯈ
ꯐꯣꯀꯁ ꯇꯧꯕ ꯉꯝꯗ꯭ꯔꯦ
ꯀꯥꯏ ꯅꯅꯦ